ꯍꯜꯂꯣ
ꯇꯥꯔꯕꯣ
ꯇꯥꯔꯦ ꯇꯥꯔꯦ
ꯇꯨꯝꯃꯥꯕꯣ ꯇꯨꯝꯗꯔꯤꯕꯣ
ꯇꯨꯝꯗ꯭ꯔꯤꯗꯥ ꯕꯣꯜ ꯌꯦꯡꯉꯝꯕꯥꯅꯦ ꯂꯣꯏꯗ ꯉꯥꯏꯔꯤ ꯍꯥꯥ
ꯉꯁꯤ ꯕꯣꯜ ꯅꯨꯉꯥꯏꯕ꯭ꯔꯣ
ꯕꯣꯜ ꯌꯥꯝ ꯀꯟꯅ ꯅꯨꯡꯉꯥꯏꯕ ꯑꯣꯏꯗꯦꯗ ꯑꯃꯥ ꯀꯩꯅꯣꯗꯨ ꯍꯩꯇꯦ
ꯑ
ꯁꯥꯟꯅꯩꯅꯦ ꯇꯧꯔꯤꯗꯣ ꯌꯥꯗꯦꯕ
ꯃꯌꯥꯝ ꯎꯔꯥꯎ ꯊꯥꯔꯥꯎꯕ ꯇꯥꯏ ꯑꯩꯁꯨ ꯉꯁꯤꯗꯤ ꯒꯣꯜ ꯈꯔ ꯆꯟꯅꯥꯔꯝꯗꯧ ꯃꯥꯟꯕ ꯌꯥꯝ ꯂꯥꯎꯅꯕꯗꯣ ꯇꯥꯏꯌꯦꯕ ꯑꯩꯗꯤ ꯌꯦꯡꯗ꯭ꯔꯦ ꯉꯁꯤꯗꯤ
ꯉꯁꯤꯗꯤ ꯑꯥ ꯀꯩꯅꯣ ꯇꯧꯋꯦ ꯄꯣꯔꯇꯨꯒꯜ ꯑꯝ ꯒꯣꯜꯕꯨꯗꯤ ꯃꯉꯥ ꯆꯜꯂꯦ ꯑꯗꯣꯏꯖꯨ ꯍꯥꯏꯗꯤ ꯁꯥꯟꯅꯕ ꯑꯈꯣꯏꯒꯤ ꯀ꯭ꯔꯤꯛ ꯀ꯭ꯔꯤꯛ ꯏꯟꯅꯔꯒ ꯁꯥꯟꯅꯕꯤꯗꯣ ꯇꯧꯗꯦꯕ ꯌꯥꯝ ꯂꯥꯏꯅ ꯁꯥꯟꯅꯩ ꯌꯦꯡꯕ ꯈꯤꯇꯪ ꯅꯨꯡꯉꯥꯏꯇꯦ ꯍꯥꯏꯇꯔꯦ
ꯔꯣꯅꯥꯜꯗꯣ ꯒꯣꯜ ꯑꯅꯤ ꯆꯟ
ꯑꯣ
ꯂꯧꯒꯗ꯭ꯔꯥꯅ ꯈꯟꯕꯅꯤ
ꯑꯝ ꯍꯣꯏꯅꯦ ꯃꯣꯏꯅꯦ ꯃꯣꯏꯅ ꯁꯥꯟꯅꯕꯗꯤ ꯌꯦꯡꯕ ꯂꯣꯏ ꯅꯨꯡꯉꯥꯏꯅꯤ ꯑꯃꯥꯁꯨ ꯂꯝ ꯑꯃꯥꯁꯨ ꯑꯃꯥꯁꯨ ꯂꯣꯏ ꯅꯨꯡꯉꯥꯏ ꯑꯩꯈꯣꯏꯅ ꯁꯥꯟꯅꯔꯨꯔꯗꯤ ꯍꯥ ꯍꯦꯟꯅ ꯑꯃꯨꯛ ꯐꯖꯔꯣꯏꯗ꯭ꯔꯣ
ꯑꯝ ꯐꯖꯥꯗꯣꯏꯅꯦ ꯅꯩꯗꯣꯏꯅꯦ
ꯑꯈꯣꯏ ꯑꯣꯏꯅ ꯁꯥꯟꯅꯕ ꯆꯠꯂꯁꯦ ꯍꯥꯏꯕ꯭ꯔꯣ ꯏꯕꯥꯟꯅꯤ ꯀ꯭ꯋꯥꯂꯤꯐꯥꯏ ꯇꯧꯅꯕ
ꯑꯗꯨꯃꯥꯏꯟ ꯇꯧꯔꯁꯦ ꯍꯥꯏꯕ꯭ꯔꯣ ꯑꯗꯨꯅ ꯐꯥꯕꯖꯥꯠꯅꯤꯅꯦ
ꯑꯗꯨꯅꯦ ꯅꯨꯡꯉꯥꯏꯗꯣꯏꯅꯤ ꯇꯧꯗꯣꯏꯁꯦ ꯋꯥꯔꯤꯗꯣ ꯑꯝ ꯉꯁꯤꯕꯨ ꯀꯔꯤ ꯀꯔꯤ ꯃꯊꯦꯛꯒ ꯍꯣꯠꯅꯕꯤꯔꯒꯦ
ꯉꯁꯤꯗꯤ ꯕꯣꯜ ꯌꯦꯡꯁꯦꯅ ꯃꯌꯥꯝ ꯕꯣꯜ ꯌꯦꯡꯕ ꯃꯌꯥꯝꯗꯨ ꯀꯩꯅꯣꯝ ꯆꯥꯁꯦꯅ ꯆꯥꯔꯦ ꯑꯗꯨꯏꯗꯨꯒ ꯕꯣꯜ ꯌꯦꯡꯕꯅꯦ
ꯑꯝ
ꯑꯣꯛ ꯆꯥꯏ
ꯑꯗꯨꯗꯤ ꯑꯗꯨꯝ ꯍꯥꯎꯔꯝꯃꯅꯤꯅꯦ
ꯍꯥꯎꯋꯦ
ꯑꯗꯨꯅꯤ ꯐꯥꯖꯅ ꯅꯞ ꯅꯞ ꯂꯥꯎꯅ ꯐꯥꯖꯅ ꯀꯥꯝꯕꯁꯨ ꯍꯥꯎꯋꯤ ꯑꯗꯨꯒ ꯊꯥꯎ ꯑꯝ ꯃꯣꯏꯒꯤ ꯃꯁꯥꯒꯤ ꯊꯥꯎ ꯂꯧꯊꯣꯡ ꯉꯧꯔꯒ ꯀꯣ ꯅꯞ ꯅꯞ ꯂꯥꯎꯅ ꯉꯧꯕꯗꯨꯁꯨ ꯍꯥꯎꯕꯅꯤ ꯑꯝ
ꯑꯩꯈꯣꯏ ꯑꯩꯈꯣꯏ ꯉꯁꯥꯏ ꯑꯩꯅ ꯊꯣꯡꯕꯗꯨꯗꯤ ꯀꯩꯅꯣ ꯇꯧꯋꯦ ꯑꯥ ꯀꯨꯀ꯭ꯔꯗ ꯍꯥꯟꯅ ꯀꯥꯞꯊꯣꯛ ꯑꯦ
ꯑꯝ
ꯀꯥꯝꯊꯣꯛꯑꯒ ꯀꯩꯅꯣꯝꯃꯨꯛ ꯇꯧꯟꯑ ꯀꯥꯝꯊꯣꯛꯄ ꯅꯠꯇꯦ ꯑ ꯍꯥꯟꯅ ꯀꯩꯅꯣ ꯇꯧꯊꯣꯛꯄ ꯑꯣꯏ ꯃꯥꯜꯂꯦ ꯐꯨꯠꯇꯣꯛꯄ ꯐꯨꯠꯇꯣꯛꯑꯒ ꯃꯥꯒꯤ ꯀꯩꯅꯣ ꯃꯌꯥꯝꯗꯣ ꯂꯣꯏ ꯆꯠꯍꯟꯈ꯭ꯔꯦꯗꯅ ꯐꯠꯇꯕ ꯌꯥꯝ ꯐꯠꯇꯕ ꯌꯥꯝ ꯌꯥꯎꯕꯅꯦꯕ ꯃꯥꯏꯗꯣ ꯊꯥꯎ ꯊꯥꯎꯔꯦꯛ ꯍꯥꯏꯒꯗ꯭ꯔꯥ ꯀꯩ ꯍꯥꯏꯗꯣꯏꯅꯣ ꯑꯗꯨꯒꯤ ꯀꯩꯅꯣ ꯃꯌꯥꯝꯗꯨ ꯂꯣꯏ ꯂꯣꯏ ꯆꯠꯍꯟꯈ꯭ꯔꯦ ꯂꯣꯏ ꯈꯟꯇꯣꯛꯑꯦ ꯑꯗꯨꯗꯨꯒ ꯊꯥꯎ ꯑꯃꯨꯛ ꯉꯧꯔꯒ ꯊꯣꯡꯕ ꯍꯥꯎꯋꯦ ꯑꯗꯨꯗꯨꯅ ꯃꯍꯥꯎꯗꯤ ꯈꯤꯇꯪꯗꯤ ꯃꯥꯡꯕꯅꯦꯕꯀꯣ
ꯎꯝ
ꯀꯩꯅꯣ ꯇꯧꯕꯒꯤ ꯍꯥꯟꯅ ꯂꯣꯏ ꯆꯠꯍꯟꯈꯤꯕꯒꯤ
ꯑꯪ ꯑꯉꯥꯎ ꯑꯉꯥꯎ ꯃꯌꯥꯝ ꯊꯣꯛꯄꯗꯣ
ꯑꯥ ꯑꯗꯣ ꯐꯠꯁꯨ ꯐꯠꯇꯦꯗꯅ ꯑꯗꯨꯏ ꯄꯣꯠꯇꯣ ꯑꯗꯨꯗꯨ ꯀꯩꯅꯣ ꯇꯧꯅꯕ ꯍꯣꯠꯅꯕꯗ ꯂꯧꯊꯣꯛꯅꯕ ꯍꯣꯠꯅꯕꯗ ꯃꯍꯥꯎꯈꯩ ꯂꯣꯏ ꯆꯠꯈ꯭ꯔꯦꯕ
ꯍꯣꯏꯅꯦ ꯑꯗꯨꯕꯗꯤ ꯎꯝ ꯑꯗꯨ ꯑꯗꯨꯏꯁꯨ ꯑꯗꯨꯝ ꯀꯩꯅꯣꯗꯣ ꯀꯩꯅꯣꯝ ꯇꯧꯖꯒꯦ ꯍꯥꯏꯕ ꯋꯥꯅꯤꯗ ꯑꯗꯨꯝ ꯐꯖꯅ ꯍꯥꯎꯔꯝꯒꯅꯤꯗ
ꯍꯥꯎꯋꯦ ꯍꯥꯎꯕꯒꯤꯗꯤ
ꯍꯣꯏ ꯑꯗꯨ ꯀꯩꯅꯣꯒꯤꯁꯨ ꯑ ꯃꯣꯏꯒꯤ ꯑꯣꯛ ꯃꯈꯣꯡꯗꯣ
ꯑ
ꯑꯗꯨꯁꯨ ꯑꯗꯨꯃꯥꯏꯅ ꯐꯖꯅ ꯃꯥꯒꯤ ꯀꯩꯅꯣꯗꯣ ꯂꯧꯊꯣꯛꯑꯒ ꯑꯃꯨꯛꯀ ꯐꯖꯅꯀ ꯩꯅꯣ ꯇꯧꯕꯗꯣ ꯆꯥꯔꯕ
ꯆꯥꯔꯦ ꯆꯥꯔꯦ ꯑꯗꯨꯗꯣ ꯆꯥꯔꯦ ꯑꯣꯡ ꯃꯈꯣꯡ ꯊꯣꯡꯕꯗꯣ
ꯑꯥ ꯐꯖꯥꯅ ꯐꯨꯠꯇꯣꯛꯑꯦꯗꯅ ꯍꯥꯟꯅ ꯑꯗꯨ ꯍꯥꯏꯗꯤ ꯃꯤ ꯈꯔꯗꯤ ꯑꯗꯨꯝ ꯃꯈꯣꯡ ꯗꯥꯔꯦꯛ ꯑꯣꯏꯅ ꯐꯨꯠꯂꯒ ꯑꯗꯨꯝ ꯆꯥꯕꯁꯨ ꯂꯩꯗꯅ ꯑꯗꯨꯃꯥꯏꯅ ꯇꯧꯕ ꯗꯥꯏꯔꯦꯛ ꯐꯣꯇꯣꯛꯑꯒ ꯑꯗꯨꯒ ꯑꯃꯨꯛ ꯐꯖꯅ ꯑꯃꯨꯛ ꯊꯣꯡꯗꯣꯛꯄ ꯑꯗꯨꯁꯨ ꯍꯥꯎꯋꯦ ꯐꯖꯅ
ꯈꯪꯗꯦ ꯑꯩꯈꯣꯏꯅ ꯊꯣꯡꯕꯗꯤ ꯍꯩ ꯇꯕꯩꯔ ꯀꯩꯅꯣ ꯑꯗꯨꯝ ꯄꯨꯂꯞ ꯍꯥꯞꯆꯤꯜꯂꯒ ꯆꯥꯕꯤꯗꯣ
ꯎꯝ
ꯑꯗꯨꯗꯣ ꯇꯧꯋꯦꯕ
ꯍꯥꯎꯕꯅꯦꯅꯤꯃꯛ ꯑꯗꯣ ꯑꯗꯨ ꯀꯩꯅꯣꯗꯨꯅ ꯑꯃꯨꯛ ꯑꯧ ꯃꯈꯣꯡꯁꯤꯅ ꯑꯃꯨꯛ ꯊꯥꯎ ꯈꯤꯇꯪ ꯊꯣꯛꯄ ꯋꯥꯠꯂꯤꯗꯅ
ꯑꯥ ꯋꯥꯠꯂꯦ ꯋꯥꯠꯂꯦ ꯑꯗꯣ ꯑꯩꯈꯣꯏꯅ ꯊꯣꯡꯕꯗꯣ ꯈꯤꯇꯪ ꯍꯥꯏꯗꯤ ꯑꯩꯅꯒ ꯎꯝ ꯃꯣꯏꯒꯤ ꯀꯩ ꯍꯥꯏꯅꯤ ꯚꯦꯟꯗꯔꯗꯒ ꯆꯥꯕꯗꯣ
ꯑꯣꯝ
ꯑꯗꯨꯒꯤ ꯃꯍꯥꯎꯗꯨꯗꯤ ꯐꯪꯗꯦꯕ
ꯑꯣ
ꯑꯗꯣ ꯑ ꯑꯗꯨꯝ ꯍꯥꯎꯗꯤ ꯍꯥꯎꯋꯦ ꯑꯩꯈꯣꯏꯅ ꯆꯥꯏꯗꯨꯗꯤ
ꯎꯝ ꯃꯣꯏꯗꯨꯗꯤ ꯀꯨꯏꯅ ꯀꯨꯏꯅ ꯅꯨꯉꯥꯟꯕꯗꯒꯤ ꯐꯨꯠꯄ ꯅꯨꯡꯗꯥꯡ ꯇꯥꯕ ꯐꯨꯠꯄ ꯄꯣꯠꯅꯤꯗ
ꯎꯝ
ꯍꯥꯏꯗꯤ ꯃꯔꯨꯒꯗꯨ ꯆꯥ ꯃꯇꯝꯗ ꯁꯨꯁꯨ ꯇꯨꯝꯗ꯭ꯔꯣ
ꯑꯥ ꯑꯗꯒꯤ ꯑꯩ ꯑꯩꯅ ꯑꯃꯒ ꯆꯥꯈꯤꯌꯦ ꯑꯗꯨꯗꯨꯅ ꯑꯩꯈꯣꯏ ꯁꯤꯗ ꯂꯩꯕ ꯏꯌꯥꯝꯕ ꯑꯃꯅ ꯃꯥ ꯇꯨꯏꯁꯟ ꯆꯠꯄꯅꯦ ꯑꯗꯨꯗ ꯃꯣꯏꯒꯤ ꯃꯣꯏ ꯃꯃꯥꯍꯣꯏꯅ ꯊꯣꯡꯉꯦꯅ ꯃꯣꯏꯗꯣ ꯀꯩꯅꯣ ꯑꯣꯏꯌꯦꯕꯀꯣ ꯇ꯭ꯔꯥꯏꯕꯦꯜ ꯑꯣꯏꯌꯦꯕ ꯀꯣ
ꯑꯥ
ꯑꯗꯨꯗꯨꯒꯤ ꯑꯁ ꯍꯥꯎꯋꯦ ꯃꯥꯏꯗꯨ ꯃꯔꯨꯒ ꯖꯨꯔ ꯇꯨꯝꯖꯥꯠꯅꯤꯍꯦ ꯑꯗꯨꯅ ꯐꯖꯅ ꯍꯥꯏꯗꯤ ꯑꯩꯈꯣꯏꯒꯤ ꯉꯥꯅꯨ ꯊꯣꯡꯕꯒꯤ ꯇꯥꯏꯞꯇ ꯑꯃ ꯂꯩꯗꯅ ꯃꯨꯁꯜꯂꯒ ꯁꯥꯟꯕꯤ ꯑꯃ ꯂꯩꯕꯗꯣ ꯉꯥꯅꯨ ꯊꯣꯡꯕꯒꯤ ꯑꯩꯈꯣꯏꯒꯤ ꯀꯃꯥꯏꯅ ꯍꯥꯏꯗꯨꯢꯅꯣ ꯃꯆꯨꯗꯨ ꯈꯪꯗꯦ ꯑꯗꯨꯒꯤ ꯃꯆꯨꯗꯨ ꯗꯥꯢꯔꯦꯛ ꯇꯥꯏꯑꯦꯕꯀꯣ ꯑꯗꯨꯒ ꯆꯥꯛ ꯀꯥꯟꯗ ꯌꯥꯝ ꯊꯤ ꯍꯥꯎ ꯋꯥꯅꯤꯗ ꯍꯥꯏꯗꯤ ꯆꯥꯛ ꯂꯥꯝꯕꯩꯔ ꯅꯠꯇ꯭ꯔꯒꯅ ꯀꯩꯒꯤꯅꯣ ꯇꯥꯟ ꯆꯥꯟꯅꯔꯨꯕꯒꯤꯔ ꯈꯪꯗꯦ ꯍꯥꯎꯗꯤ ꯐꯖꯅ ꯍꯥꯎꯔꯦ ꯑꯗꯨ ꯈꯨꯊꯣꯡ
ꯑꯥꯎ
ꯍꯥꯏꯗꯤ ꯀꯩꯅꯣꯒ ꯃꯁꯜꯒ ꯃꯥꯒꯤ ꯀꯩꯔꯤꯕ ꯆꯦꯞꯁꯨꯒꯗꯣ
ꯑꯥ
ꯇꯣꯉꯥꯟ ꯇꯣꯉꯥꯟꯅꯒ ꯇꯥꯏꯌꯦꯕ ꯑꯗꯨꯗꯨꯒ ꯌꯥꯝ ꯊꯤ ꯍꯥꯎꯕ ꯍꯥꯏꯇꯥꯔꯦꯅꯦ ꯑꯩꯈꯣꯏꯅ ꯊꯣꯡꯉꯗꯤ ꯍꯦꯛꯇ ꯇꯥꯎ ꯋꯥꯗꯦꯅꯦ ꯑꯗꯨꯒꯨꯝꯕꯗꯨ ꯍꯩꯇꯕꯅꯤꯅꯀꯣ
ꯍꯣꯢ ꯑꯗꯒꯤ ꯑꯩꯈꯣꯏꯅ ꯃꯆꯥꯟ ꯀꯩꯀꯥ ꯄꯪꯊꯥꯛ ꯊꯥꯛꯆꯥꯔꯤꯗꯣ ꯑꯗꯨꯁꯨ ꯃꯤꯒꯤ ꯆꯥꯅꯕ ꯆꯥꯡ ꯍꯥꯏꯕ ꯑꯃ ꯂꯩꯗꯅ ꯑꯃꯔꯣꯝꯗ ꯑꯍꯧꯕꯒ ꯁꯤ ꯍꯥꯞꯆꯤꯜꯂꯒꯗꯤ ꯍꯥꯎꯅꯤ ꯅꯠꯇ꯭ꯔꯒ ꯍꯣꯔꯦꯟ ꯀꯣꯟꯅ ꯍꯥꯞꯄꯗꯤ ꯍꯥꯎꯅꯤ ꯍꯥꯏꯕ ꯂꯩꯗꯅ ꯈꯨꯊꯣꯡ ꯈꯨꯊꯣꯡꯁꯨ ꯂꯣꯏꯅ ꯃꯥꯟꯅꯗ꯭ꯔꯦ ꯑꯗꯒꯤ ꯍꯥꯞꯄꯤꯕ ꯃꯆꯜꯁꯨ ꯃꯥꯟꯅꯗꯕꯅꯤꯅ ꯑꯗꯨꯅ ꯑꯗꯨꯝ ꯂꯣꯏꯔꯀꯥꯟꯗꯗꯤ ꯑꯗꯨꯝ ꯈꯦꯠꯅꯔꯛꯄꯖꯥꯠꯅꯤ ꯈꯤꯇꯪ ꯈꯤꯇꯪꯗ ꯑꯣꯏꯔꯁꯨ
ꯈꯦꯟꯅꯩ ꯈꯦꯟꯅꯩ
ꯑꯗꯨ ꯅꯪ ꯀꯩꯅꯣ ꯑꯗꯨꯝ ꯆꯥꯕ ꯊꯛꯄꯗ ꯑꯗꯨꯝ ꯇꯧꯔ ꯂꯩꯔꯕꯣ ꯍꯥꯟꯅꯗꯤ ꯂꯥꯏꯔꯤꯛꯇ ꯑꯗꯨꯝ ꯄꯥ ꯂꯩꯔꯝꯗꯥꯏ ꯅꯪ ꯂꯥꯏꯔꯤꯛ ꯅꯨꯡꯒ ꯑꯗꯨꯝ ꯄꯥꯗ꯭ꯔꯕꯣ ꯍꯧꯖꯤꯛꯀꯥꯟꯁꯤꯕꯣ
ꯀꯥꯎꯔꯦꯗ ꯂꯥꯏꯔꯤꯛ ꯀꯥꯏ ꯃꯁꯛꯀ ꯎꯈꯤꯗꯕ ꯀꯨꯢꯔꯦ
ꯍꯥꯟꯅꯗꯤ ꯂꯥꯏꯕ꯭ꯔꯦꯔꯤꯗꯒ ꯆꯠ ꯆꯠꯇꯅ ꯄꯥꯗ ꯈꯣꯠꯇꯅ ꯇꯧꯔꯝꯃꯒ ꯍꯧꯖꯤꯛꯅ ꯀꯩꯗꯧꯔꯕ ꯂꯥꯏꯔꯤꯛ ꯄꯥꯗꯦ ꯍꯥꯏꯔꯗꯤ
ꯈꯪꯗꯦꯗ ꯂꯥꯏꯔꯤꯛꯁꯦ ꯄꯥꯅꯤꯡꯗ꯭ꯔꯦꯅꯦ ꯂꯥꯏꯔꯤꯛꯁꯦ ꯈꯔ ꯈꯔ ꯌꯦꯡꯉꯝꯕꯅꯦ ꯍꯥꯟꯅꯗꯤ ꯑꯦꯛꯖꯥꯝ ꯈꯔ ꯈꯔ ꯊꯥꯔꯤꯀꯥꯟꯗꯨꯗꯗꯤ ꯑꯗꯣ ꯍꯧꯖꯤꯛꯇꯤ ꯌꯦꯡꯅꯤꯡꯗ꯭ꯔꯦ ꯑꯃꯨꯛ ꯍꯧꯔꯒꯦꯕꯨꯗꯤ ꯈꯜꯂꯤ ꯈꯟꯕꯕꯨꯗꯤ ꯀꯌꯥꯝ ꯀꯨꯏꯅ ꯆꯪꯗꯣꯏꯅꯣꯗꯤ ꯈꯪꯗꯦ
ꯀꯨꯏꯅ ꯆꯪꯕ ꯀꯩꯁꯨꯝ ꯀꯨꯏꯅ ꯆꯪ ꯂꯩꯇꯦ ꯀꯩꯅꯣ ꯍꯥꯟꯅꯒꯤ ꯃꯑꯣꯡꯗ ꯑꯗꯨꯝ ꯇꯧꯕꯗ ꯑꯗꯨꯝ ꯌꯥꯅꯤ ꯀꯩꯅꯣ ꯑꯦꯛꯖꯥꯝ ꯊꯥꯕꯒꯤ
ꯈꯪꯗꯦꯗ
ꯑꯩꯁꯨ ꯅꯣꯏ ꯅꯇꯨꯡ ꯈꯔ ꯈꯔ ꯏꯜꯂꯒ ꯄꯥꯕ ꯂꯥꯛꯀꯦꯅ ꯇꯧꯕꯅꯦ
ꯌꯥꯏꯌꯦ ꯌꯥꯏꯌꯦ ꯄꯨꯂꯞ ꯍꯧꯅꯔ ꯆꯠꯄ ꯌꯥꯏꯌꯦ
ꯑꯥ ꯑꯗꯨ ꯅꯣꯏꯅ ꯑꯃꯨꯛ ꯆꯠꯇꯦ ꯍꯥꯏꯇꯥꯥꯔꯗꯤ ꯑꯩꯁꯨ ꯑꯃꯨꯛ ꯆꯠꯃꯤꯟꯅꯅꯤꯡꯉꯥꯢ ꯃꯤꯗꯨ ꯂꯩꯔꯣꯢꯗꯨꯢꯕ
ꯎꯝ ꯆꯠꯁꯦ ꯆꯠꯁꯦ ꯌꯥꯏꯌꯦ ꯈꯪꯗꯦꯅꯦ ꯏꯃꯥꯟꯅꯕ ꯄꯨꯜꯂꯒ ꯂꯩꯕꯁꯦ ꯍꯦꯛꯇ ꯌꯥꯗꯦꯅꯦ
ꯏꯁꯩ ꯑꯗꯥ ꯄꯨꯟꯕ ꯍꯥꯏꯁꯦ ꯑꯗꯨꯝ ꯅꯪ ꯅꯃꯥꯟꯅꯕ ꯄꯨꯜꯂꯦ ꯍꯥꯏꯗꯣ ꯌꯥꯝ ꯀꯩꯁꯨꯝ ꯐꯠꯇꯕ ꯃꯤ ꯌꯥꯎꯗꯦꯗ ꯉꯥꯇ ꯎꯏꯗ
ꯅꯠꯇꯦ ꯁꯨꯝ ꯍꯥ ꯍꯥꯏꯗꯤ ꯄꯨꯟꯕꯖꯦ ꯌꯥꯗꯦ ꯍꯥꯏꯗꯤ ꯆꯥꯖꯤ ꯊꯛꯁꯤ ꯍꯥꯏꯔꯛ ꯑꯦ ꯍꯦꯛꯇꯥ ꯍꯥꯏꯔꯛ ꯑꯦꯕ ꯂꯥꯏꯔꯤꯛ ꯄꯥꯕ ꯈꯣꯠꯄꯩ ꯅꯠꯇꯕ
ꯑꯣ
ꯑꯗꯨꯗꯨꯅ ꯑꯩꯖꯨ ꯆꯥꯅꯤꯡꯕ ꯀꯧꯕꯅꯤꯅ ꯂꯥꯎꯕꯥ ꯍꯥꯏꯒꯗ꯭ꯔꯥ ꯀꯔꯤ ꯍꯥꯏꯗꯣꯏꯅꯣ
ꯎꯝ ꯆꯥꯕꯗ ꯉꯝꯃꯤꯔꯥꯕ ꯂꯥꯏꯔꯤꯛ ꯄꯥꯕꯗꯒꯤ
ꯑꯥ ꯑꯃꯅ ꯑꯃꯨꯛ ꯐꯣꯟ ꯇꯛ ꯇꯧꯁꯜꯂꯛ ꯑꯅꯤ ꯀꯩꯅꯣꯝ ꯆꯥꯥꯖꯦꯅ
ꯎꯝ
ꯆꯤꯟꯖꯦ ꯁꯨꯡꯂꯦꯞ ꯂꯦꯞꯅꯤꯡꯗꯦꯗꯣ ꯑꯗꯨꯝ ꯁꯥꯏꯅꯤꯡꯉꯤ
ꯑꯣꯝ
ꯉꯁꯤ ꯉꯁꯤ ꯑꯍꯥꯎꯕ ꯑꯃ ꯆꯥꯒ꯭ꯔꯦꯗꯅ
ꯎꯝ
ꯍꯌꯦꯡ ꯅꯣꯡꯉꯥꯜꯂꯒ ꯑꯍꯥꯎꯕ ꯑꯃꯥ ꯍꯦꯛꯇ ꯆꯥꯅꯤꯡꯉꯛꯄ
ꯅꯪꯒꯤ ꯃꯤꯗꯣ ꯅꯪꯒꯤꯗꯤ ꯑꯗꯨꯝ ꯅꯨꯡꯇꯤꯒꯤ ꯆꯥꯔꯁꯨ ꯌꯥꯏ ꯆꯥꯔꯁꯨ ꯌꯥꯏ ꯗꯨꯅꯦ
ꯃꯟꯅꯦ ꯃꯟꯅꯦ ꯍꯥꯏꯗꯤ ꯁꯣꯏ ꯍꯥꯏꯗꯤ ꯁꯣꯏ ꯍꯦꯛ ꯍꯩꯅꯗ꯭ꯔꯦ ꯑꯁꯦꯡꯕ ꯍꯧꯖꯤꯛꯁꯦ ꯑꯩꯈꯣꯏꯒꯤ ꯑꯍꯥꯎ ꯇꯕꯑꯝ ꯆꯥ ꯀꯥꯟꯗ ꯑꯍꯥꯎꯕꯥ ꯁꯨꯝ ꯆꯥꯒꯤꯕꯩꯅꯦ ꯏꯁꯥꯖꯤꯗ ꯁꯨꯛ ꯍꯩ ꯍꯩꯅꯗ꯭ꯔꯦꯕ ꯆꯥꯅꯤꯡꯗꯦꯕ ꯑꯗꯨꯅ ꯆꯥꯛꯁꯨ ꯑꯍꯥꯎꯕ ꯊꯣꯡꯗꯕ ꯅꯨꯃꯤꯠꯇꯗꯤ ꯏꯪꯊꯤ ꯅꯨꯡꯉꯥꯏ ꯆꯥꯗꯕꯤꯅꯤꯗꯣ ꯑꯍꯥꯎꯕꯥ ꯊꯣꯡꯕ ꯅꯨꯃꯤꯠꯇꯅꯥ ꯑꯗꯨꯝ ꯐꯨꯖꯟꯕꯤꯅꯤ
ꯑꯥ ꯆꯝꯊꯣꯡꯒ ꯊꯣꯡꯉꯝ ꯃꯗꯤ ꯂꯪꯊꯣꯛꯈꯤꯗꯧ ꯃꯑꯣꯡꯅꯦꯕ
ꯑꯁ ꯆꯝꯊꯣꯡꯒꯥ ꯊꯣꯡꯉꯝꯃꯗꯤ ꯀꯔꯥꯏꯗꯩꯩ ꯍꯟꯅꯕꯨ ꯌꯦꯡꯗꯦ
ꯆꯥꯗ꯭ꯔꯖꯨ ꯇꯣꯛ ꯑꯥꯒꯦ ꯆꯥ ꯍꯦꯟꯖꯔꯒꯦꯗꯣ
ꯑꯥ
ꯏ ꯊꯣꯛꯄ ꯑꯃ ꯑꯥ ꯏ ꯏ ꯊꯣꯛꯄ ꯑꯃ ꯌꯥꯎꯗ꯭ꯔꯗꯤ ꯌꯥꯗꯦꯕ
ꯑꯁ ꯌꯥꯗꯦ ꯑꯥ ꯏ ꯊꯣꯛꯄꯗꯨꯅ ꯑꯩꯈꯣꯏꯒꯤ ꯃꯌꯥꯝ ꯆꯥꯅꯤꯡꯕꯩ ꯋꯥ ꯅꯠꯇꯕ ꯁꯥꯏꯠꯇ ꯈꯤꯇꯪ ꯍꯥꯞꯄꯒ ꯁꯨꯝ ꯕꯤꯠ ꯂꯩꯅꯥ ꯆꯥꯕꯗꯣ ꯄꯨꯛꯊꯟ ꯊꯟꯕꯣꯏ ꯈꯟꯕ ꯍꯥꯏ ꯇꯥꯔꯦꯅꯦ ꯑꯗꯣ
ꯃꯇꯣꯡ ꯑꯅꯤ ꯑꯍꯨꯝꯒ ꯌꯥꯎꯔꯒ ꯅꯠꯇ꯭ꯔꯥ
ꯑ ꯃꯇꯣꯡ ꯑꯃꯅꯤꯒ ꯌꯥꯎꯔꯗꯤ ꯑꯗꯨꯝ ꯌꯥꯖꯔꯦ ꯑꯩꯈꯣꯏꯗꯤ ꯑꯗꯨꯅ ꯑꯗꯨꯃꯥꯏꯅ ꯆꯥꯔꯦ ꯃꯌꯥꯝ ꯆꯥꯗ꯭ꯔꯖꯨ ꯀꯩꯝ ꯀꯥꯏꯗꯦ ꯅꯣꯡꯃꯒꯤ ꯁꯣꯏꯗꯅꯕꯀꯣ
ꯎꯝ ꯍꯥꯏꯅꯤ ꯃꯤꯑꯣꯏꯕꯩ ꯆꯤꯟ ꯍꯥꯏꯖꯦ ꯂꯣꯏꯔꯦ ꯀꯩꯅꯣ ꯆꯥꯛꯈꯥꯎꯗ ꯇꯥꯔꯒꯗꯤ ꯂꯣꯏꯝ ꯆꯞ ꯃꯥꯟꯅꯗꯣꯏꯅꯦꯕꯥ ꯑꯃꯔꯣꯝꯗꯗꯤ
ꯃꯥꯟꯅꯦ ꯃꯥꯟꯅꯦ
ꯆꯤꯟꯗꯕꯨ ꯍꯥꯎꯔꯗꯤ ꯂꯣꯏ ꯆꯥꯖꯤꯜꯂꯒꯦ ꯂꯩꯔꯕꯅꯦ
ꯎꯝ
ꯑꯗꯨꯅꯤ ꯁꯦ ꯑ ꯉꯏꯈꯣ ꯕꯣꯜ ꯑꯃꯗꯨꯃꯨꯛ ꯕꯣꯜ ꯑꯃꯖꯨ ꯑꯃꯨꯛ ꯍꯧꯗ꯭ꯔꯣ ꯃꯟꯅꯦ ꯉꯁꯥꯏꯁꯨ ꯌꯦꯡꯍꯧꯗꯦ ꯁꯤꯃꯖꯦ ꯑꯝꯇꯪ ꯌꯦꯡꯒꯦꯁꯦ
ꯍꯣꯏ ꯌꯦꯡꯉꯣ ꯌꯦꯡꯉꯣ ꯑꯩꯖꯨ ꯇꯨꯝꯃꯗꯝ ꯇꯨꯝꯅꯤꯡꯈꯠꯂꯛꯑꯦ ꯏꯁꯥꯁꯦ
ꯑꯥ ꯇꯨꯝꯃꯨ ꯑꯥ